ꯍꯜꯂꯣ ꯇꯥꯔꯕꯣ ꯅꯨꯡꯉꯥꯏꯔꯤ
ꯆꯥꯛ ꯆꯥꯔꯕꯣ
ꯆꯥꯔꯦ ꯅꯪꯗꯤ ꯆꯥꯔꯕꯣ
ꯑꯩꯁꯨ ꯆꯥꯔꯦ ꯉꯥ ꯉꯥꯒꯤ ꯊꯤꯔꯤꯟꯒ ꯃꯪꯒꯟꯒ ꯑꯥꯂꯨꯒ ꯉꯧꯕ ꯑꯗꯨꯒ ꯀꯔꯤ ꯍꯋꯥꯏ ꯑꯁꯥꯡꯕꯗꯣ ꯑꯗꯨ
ꯎꯝ
ꯄꯥꯡꯈꯣꯦꯒ ꯍꯥꯎꯣꯏ
ꯑꯩꯈꯣꯏꯗꯤ ꯉꯁꯥꯏ ꯅꯨꯡꯊꯤꯜꯗꯣ ꯑ ꯍꯩ ꯀꯤꯍꯣꯝ ꯊꯣꯡꯕ ꯄꯤꯖꯕꯅꯦ ꯍꯥꯏꯔꯒ ꯑꯩꯅ ꯇꯞ ꯇꯥꯟ ꯆꯥꯔꯦ ꯑꯗꯨꯒ ꯃꯤ ꯑꯇꯣꯞꯄꯅ ꯇꯤꯟ ꯌꯥꯎꯋꯦꯅ ꯐꯣꯇꯣ ꯊꯥꯏ
ꯍꯝ ꯃꯤ ꯃꯌꯥꯝꯒꯤ ꯊꯣꯡꯂꯛꯄꯅꯤꯅ ꯈꯔꯁꯨ ꯌꯥꯎꯕ ꯇꯥꯕꯅꯦ
ꯅꯨꯡ ꯑꯃꯨꯛ ꯌꯥꯎ ꯇꯤꯟ ꯑꯃꯨꯛ ꯌꯥꯎ
ꯅꯣꯏ ꯍꯣꯁꯇꯦꯜꯁꯦ ꯃꯤ ꯇꯣꯇꯦꯜ ꯀꯌꯥ ꯂꯩꯕ
ꯑꯩꯅ ꯇꯥꯕꯗ ꯆꯅꯤꯃꯨꯛ ꯆꯅꯤꯒ ꯇꯔꯥ ꯑꯗꯨꯃꯥꯏꯅ ꯑꯣꯢꯕ
ꯆꯅꯤ ꯌꯥꯝꯃꯦꯍꯦ ꯆꯅꯤ ꯗꯤ ꯁꯨꯔꯝꯃꯣꯏꯗ ꯀ꯭ꯂꯥꯁ ꯑꯃꯗ ꯃꯤ ꯀꯌꯥ ꯀꯌꯥ ꯂꯩꯕ꯭ꯔꯣ
ꯌꯥꯡꯈꯩ ꯌꯥꯡꯈꯩꯅꯦ ꯀꯩꯅꯣ
ꯑꯣ ꯑꯣ ꯃꯥꯅꯤꯅꯦ ꯑꯗꯨꯗꯤ
ꯃꯔꯤ ꯂꯩꯔꯦ ꯑꯗꯒꯤ ꯃꯣꯏ ꯀꯩꯅꯣ ꯇꯝꯕ ꯈꯣꯏꯁꯨ ꯌꯥꯎꯏ ꯑꯗꯨꯗꯤ ꯃꯊꯛ ꯊꯪꯕꯁꯤꯡ ꯑꯗꯨ ꯃꯣꯏꯁꯨ ꯃꯤ ꯇꯔꯥ ꯇꯔꯥ ꯑꯣꯏꯔꯦ
ꯎꯝ
ꯑꯩꯈꯣꯏꯒꯤ ꯕꯦꯠꯁꯅꯕꯨ
ꯍꯟꯗꯛ ꯑꯦꯟ ꯍꯟꯗꯛ ꯑꯦꯛꯖꯥꯝ ꯊꯥꯕ ꯈꯣꯏꯁꯦ
ꯎꯝ ꯊꯥꯗ꯭ꯔꯤꯌꯦ ꯃꯣꯏ ꯄꯣ ꯀꯣꯜ ꯑꯗꯨꯝ ꯇꯧꯔꯒ ꯂꯩꯌꯦ ꯍꯥꯏꯕ
ꯑꯣ ꯑꯣ ꯀꯩꯅꯣ ꯉꯔꯥꯡꯗꯤ ꯑꯦꯛꯖꯥꯝ ꯊꯥꯅꯤꯡꯉꯥꯏ ꯑꯩꯈꯣꯏꯒꯤ ꯕꯁ ꯈꯣꯏ ꯆꯠꯂꯤꯅꯣ
ꯉꯔꯥꯡ ꯅꯍꯥꯟ ꯈꯪꯗꯦ ꯃꯃꯥꯡ ꯅꯍꯥꯟꯒꯤꯗꯨꯗ ꯊꯥꯅꯤꯡꯉꯥꯏꯗꯣ
ꯉꯔꯥꯡ ꯊꯥꯈ꯭ꯔꯦ ꯉꯔꯥꯡ
ꯎꯝ ꯑꯣ ꯉꯔꯥꯡ ꯊꯥꯔꯝꯃꯅꯤ ꯅꯍꯥꯟꯗꯤ ꯅꯣꯡꯃꯥꯏꯖꯤꯡ ꯅꯨꯃꯤꯠꯇ ꯊꯥꯒꯅꯤ ꯍꯥꯏꯔꯝꯃꯒ ꯑꯃꯨꯛꯀ ꯌꯩꯊꯣꯛꯑꯦ ꯍꯥꯏꯕꯅꯦ
ꯎ
ꯑꯗꯣ ꯌꯩꯊꯣꯛꯄꯗꯣ ꯉꯔꯥꯡ ꯊꯥꯍꯜꯂꯦ
ꯌꯩ ꯊꯣꯛꯑꯒ ꯉꯔꯥꯡ ꯊꯥꯕꯅꯦꯕ ꯉꯔꯥꯡ ꯊꯥꯕꯩ ꯑꯁꯤ ꯏꯝꯐꯥꯜ ꯑꯦꯔꯤꯌꯥ ꯀꯩ ꯀꯥꯗ ꯂꯩꯕ ꯊꯥꯒꯗꯕ ꯃꯤ ꯂꯣꯏꯅꯃꯛꯇꯣ ꯕꯁꯇ ꯑꯩꯈꯣꯏꯒꯤ ꯕꯁꯅ ꯊꯤꯟꯕ ꯆꯠꯂꯦꯕ ꯀꯥꯡꯄꯣꯛ
ꯃꯣꯏ ꯃꯐꯝ ꯑꯇꯣꯞ ꯑꯇꯣꯞꯄꯁꯤꯡ ꯂꯣꯏ ꯁꯥꯕ ꯖꯥꯠꯂꯣ
ꯑ ꯀꯔꯤ ꯇꯧꯕ꯭ꯔꯣ
ꯑꯩꯔꯣ ꯂꯥꯏꯟ ꯀꯟ
ꯀꯔꯤ ꯇꯧꯕ꯭ꯔꯣ
ꯑꯁꯤ ꯀꯩꯅꯣꯒꯤ ꯏꯔꯝꯗꯥꯏꯒꯤ ꯑꯩꯈꯣꯏꯒꯤ ꯊꯕꯛ ꯏꯔꯝꯗꯥꯏꯒꯤ ꯂꯣꯏꯁꯤꯜꯂꯤ ꯁꯦꯝ ꯁꯥꯔꯤ ꯑꯣ ꯀꯩꯅꯣꯝ ꯍꯪꯗꯦ
ꯎꯝ
ꯑꯩꯈꯣꯏ ꯈꯨꯟꯒꯤ ꯂꯝꯕꯤꯗꯣ
ꯍꯣꯏ
ꯒꯥꯔꯤꯁꯦ ꯆꯤꯡ ꯂꯣꯝꯗ ꯆꯠꯄ ꯌꯥꯕ꯭ꯔꯥ ꯅꯠꯇ꯭ꯔꯒ ꯇꯝꯄꯥꯛꯂꯣꯝꯗ ꯆꯠꯄ ꯌꯥꯕ꯭ꯔꯥ
ꯆꯤꯡ ꯂꯣꯝꯗꯩ ꯆꯠꯅꯕ ꯃꯥꯜꯂꯦ
ꯆꯤꯡ ꯂꯣꯝꯗ ꯃꯣꯏ ꯌꯥꯅꯔꯕꯣ
ꯆꯤꯡꯡꯂꯣꯝꯗ ꯑꯗꯨꯝ ꯆꯠꯂꯤꯗꯨꯗꯤ ꯅꯍꯥꯟꯗꯩ ꯆꯤꯡꯔꯣꯝꯗꯩ
ꯑꯩꯅ ꯍꯥꯏꯕꯗꯤ ꯅꯍꯥꯟ ꯃꯣꯏ ꯀꯥꯟꯅꯗꯕꯒꯤ ꯂꯝꯕꯤ ꯑꯃꯝꯇ ꯐꯥꯎꯍꯟꯗꯦꯗꯅ
ꯈꯪꯗꯦꯗ ꯗꯨꯗꯤ
ꯀꯔꯤ
ꯑꯁ ꯑꯩꯈꯣꯏꯁꯨ ꯃꯣꯗꯨꯜ ꯏꯍꯜꯂꯒ ꯑꯅꯧꯕꯗꯩ ꯂꯣꯏ ꯏꯗ꯭ꯔꯗꯤ ꯌꯥꯔꯣꯏ ꯇꯔꯥ ꯑꯩꯈꯣꯏꯒꯤ ꯇꯣꯉꯥꯟꯅ ꯏꯌꯣ ꯍꯥꯏꯌꯦꯕ ꯑꯗꯨꯒꯤ ꯉ ꯑꯦꯛꯖꯥꯝ ꯇꯧꯔꯦ ꯑꯁ ꯕꯦꯔꯥꯟ ꯃꯗꯨꯒꯦ ꯑꯣꯖꯥꯔ ꯁꯅ ꯃꯣꯏꯅꯦ ꯉꯔꯥꯡ ꯍꯥꯏꯔꯛꯄ ꯉꯔꯥꯡ ꯍꯥꯏꯔꯛꯑꯒ ꯉꯁꯤ ꯄ꯭ꯔꯤꯄꯦꯌꯔ ꯇꯧ ꯍꯥꯏꯕꯩ ꯑꯩꯒꯤ ꯔꯣꯜ ꯅꯝꯕꯔꯁꯦ ꯃꯃꯥꯡꯗ ꯂꯩꯕꯅꯤꯅ ꯑꯗꯨꯝ ꯇꯧꯔꯦ
ꯍ
ꯔꯣꯜ ꯅꯝꯕꯔ ꯍꯥꯟꯕꯁꯦ ꯑꯦꯗꯚꯥꯟꯇꯦꯖꯁꯨ ꯂꯩ ꯗꯤꯁꯑꯦꯗꯕꯥꯥꯟꯇꯦꯖ ꯁꯨ ꯂꯩ
ꯑꯦꯠꯚꯥꯟꯇꯦꯖꯁꯤꯅ ꯁꯠ ꯇꯧꯕꯩ ꯂꯣꯏꯊꯣꯛꯄꯒꯤ ꯅꯨꯡꯉꯥꯏꯕ ꯑꯃ
ꯑꯪꯒ꯭ꯔꯦꯖꯤ ꯍꯥꯞꯀꯅꯨ ꯍꯥꯏꯗꯥꯏꯅꯦ ꯅꯪꯕꯨ ꯉꯁꯥꯏꯗꯤ
ꯍꯥꯥ
ꯑꯪꯒ꯭ꯔꯦꯖꯤꯒꯤ ꯂꯣꯟ ꯍꯥꯞꯀꯅꯨ ꯍꯥꯏꯗꯥꯏꯅꯦ ꯅꯪ ꯉꯁꯥꯏ
ꯍꯣꯏꯅꯦ ꯍꯥ ꯈꯪꯗ꯭ꯔꯦ
ꯂꯣꯟ ꯉꯥꯡꯕꯁꯤꯁꯨ ꯑꯗꯨꯝ ꯁꯤꯖꯤꯟꯅꯔꯕꯅꯤꯅ ꯑꯗꯨꯝ ꯌꯥꯎꯔꯦ
ꯃꯥꯅꯦꯅ ꯑꯩꯈꯣꯏꯒꯤ ꯃꯅꯤꯄꯨꯔꯤ ꯂꯣꯟꯁꯤꯁꯨ ꯁꯨꯗꯕꯒꯨꯝ ꯍꯥꯏꯗꯤ ꯑꯪꯒ꯭ꯔꯦꯖ ꯖꯤꯒꯤ ꯂꯣꯟ ꯁꯦꯡ ꯁꯦꯡꯅ ꯉꯥꯡꯗ꯭ꯔꯕꯅꯤꯅ ꯍꯥꯏꯗꯤ ꯃꯤꯅꯤꯡꯗꯣ ꯁꯨꯔꯛꯇꯦ ꯍꯥꯏꯕ ꯉꯥꯡꯔꯛꯄ ꯀꯥꯟꯗꯀꯣ
ꯂꯩꯇꯕ ꯌꯥꯔꯣꯏ ꯂꯩꯇꯕꯦ ꯑꯁ ꯍꯧꯖꯤꯛꯀꯥꯟꯁꯦ ꯌꯦꯔꯨꯝꯐꯥꯎ ꯃꯃꯜ ꯇꯥꯡꯈꯠꯈ꯭ꯔꯦꯍꯦ
ꯌꯦꯔꯣꯝꯁꯦ ꯂꯨꯄꯥ ꯇꯔꯥ ꯇꯔꯥ ꯌꯧꯔꯗꯥꯏꯅꯦ
ꯑꯦꯕꯨ ꯍꯦ ꯂꯝ ꯃꯅꯤ ꯍꯧꯇꯦ ꯑꯩꯅ ꯅꯍꯥꯟ ꯄ꯭ꯂꯦꯠꯇ ꯆꯍꯨꯝꯗ ꯂꯧꯕꯗꯣ ꯑꯗꯨ ꯇꯥꯡꯉꯅꯕꯅꯦꯕ
ꯑꯣ
ꯑꯗꯨ ꯑꯗꯨ ꯇꯥꯡꯉꯦ ꯍꯥꯏꯔꯒ ꯍꯟꯗꯛ ꯆꯍꯨꯝ ꯀꯨꯟꯃꯨꯛ ꯌꯧꯏꯤ
ꯍꯟꯗꯛꯇꯤ ꯀꯌꯥ ꯁꯨꯔꯦ
ꯆꯥꯛꯒꯨꯝ ꯀꯨꯟ
ꯃꯥꯏꯕꯤꯕ ꯍꯧꯖꯤꯛꯀꯥꯟꯁꯦ ꯈꯪꯗ꯭ꯔꯦꯗ
ꯒ꯭ꯌꯥꯟ
ꯄꯣꯠ ꯆꯩꯩꯅ ꯇꯥꯡꯈꯠꯂꯛꯄꯒ ꯄꯩꯁꯥꯅ ꯄꯥꯏꯗꯕꯒ
ꯂꯩꯇꯕꯕ
ꯑꯩꯁꯦ ꯍꯧꯖꯤꯛꯀꯥꯟꯁꯤ ꯏꯔꯨꯕ ꯇꯜꯂꯒ ꯑꯗꯨꯝ ꯂꯩꯔꯦ ꯉꯁꯤꯁꯨ ꯏꯔꯨꯗꯕꯤꯗ ꯇꯨꯝꯕ꯭ꯔꯥ ꯀꯅꯥ ꯀ ꯅꯣꯏꯗꯤ ꯣꯜꯒ ꯌꯦꯟ꯭ꯔꯣ
ꯌꯦꯡꯗꯦꯗ ꯌꯦꯡꯅꯕ ꯃꯇꯝꯒꯔ ꯂꯩ
ꯃꯁꯤꯁꯦ ꯀꯔꯤ ꯀꯔꯤ ꯂꯩꯕ ꯖꯥꯠꯔꯥ
ꯃꯁꯤ ꯃꯐꯝꯗꯤ ꯍꯥꯏꯕ ꯌꯥꯗ꯭ꯔꯕꯅꯤꯅ ꯅꯪꯒꯤꯁꯦ ꯀꯃꯥꯏꯅ ꯍꯥꯏꯅꯤ
ꯃꯥꯅꯦꯅꯦ ꯑꯗꯨ
ꯠꯇ꯭ꯔꯣ
ꯌꯥ꯭ꯔꯦ
ꯑꯗꯨꯤ ꯀꯃꯥꯏꯅ ꯍꯥꯏꯅꯤ ꯃꯅꯪꯒꯟꯗ ꯅꯝꯕꯔ ꯇꯔꯦꯠ ꯍꯥꯞꯄ ꯅꯨꯄꯥꯗꯣ ꯈꯪꯕ꯭ꯔꯣ
ꯑꯗꯨ ꯑꯩꯗꯤ ꯌꯦꯡꯗꯕꯅꯤꯅ ꯈꯪꯗ꯭ꯔꯦ
ꯅꯝꯕꯔ ꯇꯔꯦꯠꯁꯦ ꯃꯥꯅꯦ ꯃꯤꯅ ꯅꯝꯕꯔ ꯇꯔꯦꯠ ꯍꯥꯏꯔꯗꯤ ꯈꯪ ꯑꯗꯣ ꯅ ꯑꯄꯤꯛꯄ ꯃꯤꯗꯨꯗꯤ ꯈꯪꯉꯦꯀꯣ
ꯑꯣ ꯑ ꯑꯣ ꯑꯆꯕꯗꯣ ꯑꯣ ꯑꯣ
ꯑꯥ ꯑꯥ ꯑꯆꯥꯎꯕꯗꯣ ꯉ ꯍꯣꯔꯦꯟ ꯄꯨꯡ ꯇꯔꯥ ꯃꯈꯥꯏꯗ ꯁꯥꯟꯅꯒꯅꯤ ꯍꯥꯏꯌꯦ
ꯍꯣꯏ ꯍꯥꯏꯅꯦ ꯃꯣꯏꯗꯣ ꯌꯦꯡꯗꯤ ꯌꯦꯡꯅꯤꯡꯕꯅꯦꯕ ꯇꯟꯁꯨ ꯇꯟꯕꯒꯨꯝ ꯇꯧꯔ ꯑꯁ ꯉꯁꯥꯏꯅ ꯇꯤ ꯍꯜꯂꯛꯄꯗ ꯎꯏꯕꯁꯤꯗꯤ ꯎꯏꯕꯁꯤꯗꯤ ꯑꯗꯨ ꯐꯃꯨꯡ ꯌꯧꯔꯒ ꯇꯨꯝꯅꯤꯡꯈꯤꯗ꯭ꯔꯦ
ꯑꯩꯗꯤ ꯉꯔꯥꯡ ꯀꯩꯗꯧꯋꯦ ꯈꯪꯕ꯭ꯔꯥ
ꯎꯝ
ꯀꯩꯅꯣ ꯆꯠꯂꯦ ꯁꯥꯟꯅꯅꯕ ꯆꯠꯂꯦ ꯑꯗꯨꯒ ꯆ ꯆꯥꯕ ꯂꯣꯏꯔꯒ ꯑꯩꯁꯦ ꯅꯣꯡꯃ ꯅꯣꯡ ꯅꯤꯅꯤ ꯍꯨꯝꯅꯤꯁꯦ ꯐꯖꯅ ꯁꯨꯡꯛꯇꯨꯝ ꯇꯨꯝꯗ꯭ꯔꯕꯅꯦꯕ ꯇꯨꯝꯕ ꯌꯥꯗꯕꯒꯤ ꯑꯗꯨꯒ ꯉꯔꯥꯛꯁꯤ ꯍꯥꯏ ꯁꯥꯟꯅꯕ ꯆꯠꯂ ꯍꯜꯂꯛꯑꯒ ꯆꯥꯛ ꯆꯥꯕ ꯂꯣꯏꯔꯦ ꯌꯥꯝ ꯋꯥꯈ꯭ꯔꯕ ꯇꯨꯝꯅꯤꯡꯍꯟꯈ꯭ꯔꯕꯗꯤ ꯑꯩ ꯉꯔꯥꯡ ꯅꯨꯡꯗꯥꯡ ꯄꯨꯡ ꯃꯥꯄꯜꯃꯨꯛ ꯇꯨꯝꯃꯝꯒꯅꯤ ꯑꯌꯨꯛ ꯄꯨꯡ ꯇꯔꯦꯠꯇ ꯍꯧꯒꯠꯂꯨ ꯑꯗꯨꯝ ꯆꯥꯛ ꯆꯥꯕ ꯂꯣꯏꯕꯗꯒꯤ ꯑꯗꯨꯝ
ꯅꯨꯡꯊꯤꯤꯟ ꯆꯨꯞꯄ ꯇꯨꯝꯃꯒꯤꯦ ꯅꯨꯡꯗꯥꯡ ꯉꯥꯏꯍꯥꯛꯛꯨꯝꯃꯤ ꯑꯗꯨꯒ ꯄꯨꯡ ꯃꯔꯤꯗꯩꯗꯤ ꯇꯨꯝꯕ ꯌꯥꯗ꯭ꯔꯦ
ꯑꯝ
ꯑꯗꯨꯝ ꯒ꯭ꯌꯥꯟ ꯇꯥꯗ꯭ꯔꯦ ꯑꯗꯨꯗꯩ ꯍꯧꯒꯠꯈ꯭ꯔꯦ ꯍꯧꯒꯠꯈ꯭ꯔꯦ ꯐꯝꯔꯒ ꯏꯁꯤꯡ ꯊꯛꯑꯒ ꯑꯗꯨꯝ ꯂꯩꯔꯦ
ꯑꯩꯁꯦ ꯅꯣꯡꯃ ꯅꯤꯅꯤꯗꯨꯗꯤ ꯇꯨꯝꯕ ꯁꯨꯡꯌꯥ ꯌꯥꯗꯕꯅꯦ ꯑꯗꯨꯝ ꯇꯨꯝꯕ ꯇꯨꯝꯃꯛꯄꯁ ꯄꯨꯡ ꯑꯅꯤ ꯑꯗꯨꯋꯥꯏꯗ ꯍꯦꯛꯇ ꯀꯩꯅꯣ ꯇꯧꯔꯦ ꯑꯗꯩꯗꯤ ꯄꯨꯡ ꯇꯔꯦꯠ ꯅꯪꯅꯕ ꯑꯗꯨꯝ ꯍꯧꯒꯠꯂꯒ ꯀꯩꯅꯣ ꯇꯧꯈ꯭ꯔꯅꯤ ꯑꯗꯒꯤꯗꯤ ꯑꯗꯨꯝ
ꯅꯣꯏꯁꯦ ꯑꯣ ꯕꯤ ꯖꯤꯒꯤꯁꯨ ꯆꯠꯍꯟꯕ꯭ꯔꯕ
ꯎꯝ ꯍꯣꯏ ꯆꯠꯂꯦ
ꯑꯁ ꯀꯩꯗꯧꯕꯒꯤ ꯁꯤ ꯇꯝꯕ
ꯑꯪꯒ꯭ꯔꯦꯖꯤ ꯑꯗꯨꯝ ꯉꯥꯡꯉꯦ ꯑꯩꯁꯨ ꯑꯪꯒ꯭ꯔꯦꯖꯤ ꯑꯗꯨꯝ ꯇꯞꯄꯦ
ꯑꯗꯨꯅ
ꯑꯪꯒ꯭ꯔꯦꯖꯤꯁꯦ ꯀꯔꯤ ꯍꯥꯏꯔꯛꯄ꯭ꯔꯥ ꯌꯦꯡꯉꯁꯦ ꯑꯩꯒꯤ
ꯍꯣꯏ